ꯑꯗꯨꯕꯨ꯫
ꯆꯥꯛ ꯏꯁꯤꯡ ꯆꯥꯔꯕꯣ ꯀꯃꯥꯏꯅ ꯇꯧꯔꯒꯦ꯫
ꯑꯣ ꯆꯥꯛ ꯆꯥꯔꯦ ꯉꯁꯤ ꯑꯈꯣꯏꯒꯤ ꯀꯩꯅꯣ ꯇꯧꯋꯦ꯫ ꯏꯔꯣꯜꯂꯦ ꯀꯔꯤ ꯃꯃꯤꯡꯗꯨꯕꯨ ꯀꯩꯅꯣ ꯆꯤꯒꯣꯡꯂꯩ ꯍꯥꯏꯕ ꯑꯣꯏꯔ ꯃꯥꯜꯂꯦ ꯆꯤꯒꯣꯡꯂꯩ ꯑꯃ ꯏꯔꯣꯜꯂꯦ ꯑꯗꯨꯒ ꯀꯩꯅꯣ ꯇꯧꯋꯦ ꯉꯥ ꯑꯇꯥꯎꯕ ꯎꯝ ꯍꯥꯏꯗꯤ ꯑꯗꯨꯝ ꯍꯥꯏꯕꯗꯤ ꯑꯗꯨꯝ ꯍꯥꯏꯕꯗꯤ ꯉꯥ ꯑꯇꯦꯛꯄ ꯍꯥꯏꯇꯥꯔꯦ ꯉꯥ ꯑꯇꯦꯛꯄꯗꯣ ꯇꯥꯎꯔꯒ ꯑꯗꯨꯃꯥꯏꯅ ꯇꯧꯔꯒ ꯆꯥꯔꯦ ꯌꯦꯔꯨꯝ ꯈꯔ ꯉꯧꯔꯦ ꯑ ꯑꯩꯈꯣꯏ ꯀꯩꯅꯣ ꯇꯧꯗꯕ ꯍꯥꯏ ꯇꯥꯔꯦꯀꯣ ꯍꯥꯏꯗꯤ ꯉꯥ ꯆꯥꯅꯤꯡꯉꯤ ꯆꯥꯅꯤꯡꯗꯦꯅ ꯇꯧꯕ ꯍꯥꯏꯗꯤ ꯉꯥ ꯑꯇꯦꯛꯄꯗꯣ ꯍꯧꯖꯤꯛꯀꯤ ꯉꯥꯒꯤ ꯃꯈꯟꯗꯣ ꯆꯥꯅꯤꯡꯗꯦꯅ ꯇꯧꯕꯒꯤ ꯌꯦꯔꯨꯝ ꯈꯔ ꯑꯃ ꯉꯧꯔꯦ ꯑꯗꯣ ꯑꯗꯨꯃꯥꯏꯅ ꯇꯧꯔꯦ ꯆꯥꯏ ꯑꯗꯣ ꯅꯪꯗꯤ ꯆꯥꯔꯕꯣ ꯀꯃꯥꯏꯅ ꯇꯧꯒꯦ ꯀꯩ ꯀꯩ ꯃꯊꯦꯜ ꯍꯣꯠꯅꯔꯤꯒꯦ ꯉꯁꯤ ꯁꯤꯕꯣ
ꯑꯧ ꯑꯧ ꯆꯥꯔꯦ ꯑꯩꯈꯣꯏꯁꯨ ꯆꯞ ꯃꯥꯟꯅꯩꯌꯦ ꯃꯊꯦꯜꯗꯣ ꯑꯩꯈꯣꯏꯅ ꯑꯃꯨꯛ ꯆꯤꯒꯣꯡꯂꯩ ꯃꯔꯨꯗꯣ ꯆꯤꯡ ꯀꯥꯕꯗ ꯍꯜꯂꯛꯄꯀꯣ ꯑꯩꯈꯣꯏ ꯃꯥꯅ ꯐꯖꯅ ꯀꯣꯛꯇꯣꯛꯑꯦ ꯑꯗꯨꯒ ꯀꯥꯝ__ ꯊꯣꯛꯑꯒ ꯑꯗꯨꯝ ꯃꯔꯨꯗꯣ ꯑꯗꯨ ꯏꯔꯣꯟꯕ ꯆꯥꯔꯦ ꯐꯖꯅ ꯍꯥꯎꯋꯦ ꯆꯤꯒꯣꯡꯂꯩ ꯃꯔꯨꯗꯨꯁꯨꯀꯣ ꯍꯥꯏꯗꯤ ꯌꯣꯡꯆꯥꯛ ꯃꯅꯝꯒ ꯍꯥꯏꯐꯦꯠ ꯍꯥꯏꯐꯦꯠ ꯅꯝꯃꯀꯣ ꯑꯗꯨꯝ ꯆꯥꯔꯦ ꯑꯗꯒꯤꯗꯤ ꯉꯥ ꯅꯍꯥꯟꯒꯤ ꯑꯩꯈꯣꯏꯒꯤ ꯉꯥ ꯐꯥꯔꯛꯄ ꯈꯔ ꯂꯩꯕ ꯑꯗꯨꯁꯨ ꯌꯥꯏꯔ ꯊꯝꯕꯅꯦꯕꯀꯣ ꯑꯗꯨ ꯈꯔ ꯇꯧꯔꯒ ꯊꯥꯎꯗ ꯈꯛ ꯈꯛ ꯁꯥꯍꯜꯂꯒ ꯈꯤꯇꯪ ꯀꯦꯝꯍꯜꯂꯒ ꯆꯥꯔꯦ ꯆꯥꯛ ꯆꯥꯔ ꯂꯩꯔ ꯂꯩꯀꯥꯟꯗ ꯑꯩꯈꯣꯏꯕꯦꯝ ꯍꯣꯏꯗ ꯑꯃꯨꯛ ꯂꯥꯛꯑꯣꯅ ꯀꯧꯔꯛꯑꯕꯀꯣ ꯃꯣꯏꯗ ꯆꯠꯂꯨꯕ ꯃꯣꯏꯗ ꯑꯃꯨꯛ ꯉꯥꯅꯨ ꯊꯣꯡꯕꯔꯣ ꯀꯩꯩꯌꯣ ꯃꯌꯥꯝ ꯆꯥꯁꯤꯜꯂꯛꯑꯦ ꯑꯁ ꯄꯨꯛꯁꯦ ꯄꯨꯛ ꯍꯥꯏꯗꯤ ꯐꯖꯅ ꯆꯥꯈꯤꯕꯒꯤꯀꯣ ꯑꯗꯨ ꯀꯪꯊꯣꯛꯑ ꯂꯩꯔꯦ ꯑꯗꯒꯤ ꯁꯨꯝ__ ꯁꯨꯃꯥꯡꯗ ꯀꯩꯗ ꯉꯥꯍꯧ ꯉꯥꯍꯧ ꯁꯨꯝ ꯆꯠꯂꯝꯕꯅꯦ ꯍꯥꯏꯕꯗꯤ ꯄꯨꯛꯁꯨꯨ ꯑꯗꯨꯝ ꯀꯡꯊꯣꯛꯑ ꯂꯩꯕꯗꯣ ꯇꯨꯝꯁꯤꯟꯕꯁꯨ ꯅꯨꯡꯉꯥꯏꯇꯕꯀꯣ ꯍꯥꯏꯗꯤ ꯑꯩꯒꯤ ꯌꯨꯝꯗ ꯆꯥꯕꯗꯣ ꯆꯞ ꯆꯥꯅ ꯊꯟꯅ ꯆꯥꯈ꯭ꯔꯕꯅꯦꯕ ꯑꯗꯨꯒ ꯑꯃꯨꯛ ꯃꯣꯏꯗ ꯑꯃꯨꯛ ꯍꯦꯟ ꯖꯜꯂꯛꯄꯗꯣ ꯑꯗꯨꯒꯤ ꯍꯥꯏꯗꯤ ꯆꯥꯃꯜꯂꯁꯨ ꯋꯥꯕꯒꯤ ꯇꯧꯕꯗꯣ ꯄꯨꯛꯁꯦ ꯏꯇꯤꯡ ꯇꯤꯡꯈꯠꯂ ꯂꯩꯕꯗꯣ ꯑꯗꯨꯃꯥꯏꯟ ꯇꯧꯔ ꯂꯩꯔꯦ ꯇꯨꯝꯁꯤꯟꯕꯗ ꯅꯨꯡꯉꯥꯏꯇ꯭ꯔꯤꯅ ꯑꯝꯃꯥꯏꯟ ꯁꯨꯝ ꯋꯥꯛꯀꯤꯡ ꯆꯠꯂꯝꯕꯅꯦ ꯑꯗꯨ ꯅꯣꯏꯗꯤ ꯆꯥꯗ꯭ꯔꯤ ꯍꯥꯏꯔꯣ ꯆꯥꯗ꯭ꯔꯦ ꯑꯩ ꯇꯥꯍꯧꯗ꯭ꯔꯦ ꯐꯖꯅ
ꯍꯣꯏ ꯇꯧꯕꯅꯦ ꯑꯗꯣ ꯄꯨꯛꯇꯣ ꯌꯥꯝ ꯀꯟꯅ ꯍꯥꯏꯕꯗꯤ ꯀꯥ ꯍꯦꯟꯅ ꯊꯜꯂꯒꯗꯤꯀꯣ ꯑꯗꯨꯝ ꯏꯁꯥꯁꯦ ꯏꯊꯟ ꯊꯟꯒꯠꯂꯒ ꯎꯝ ꯆꯠꯄꯃꯛꯇꯕꯨ ꯑꯣꯏꯔꯁꯨ ꯐꯝꯕꯃꯛꯇꯕꯨ ꯑꯣꯏꯔꯁꯨ ꯏꯍꯩ ꯍꯩꯅꯗꯕꯗꯣ ꯏꯊꯟ ꯊꯟꯒꯠꯂꯒ ꯌꯥꯝ ꯅꯨꯡꯉꯥꯏꯇꯕꯗꯣ ꯑꯗꯨꯃꯥꯏꯅ ꯇꯧꯕꯅꯦꯕꯀꯣ ꯑꯗꯣ ꯉꯥꯏꯇ__ ꯈꯤꯇꯪ ꯑꯗꯨꯃꯥꯏꯅ ꯑꯗꯨꯝ ꯆꯠ ꯁꯥꯥꯅꯧꯋꯣ ꯅꯪ ꯁꯨꯃꯥꯡꯗ ꯆꯠ ꯁꯥꯟꯅꯔꯦ ꯍꯥꯏꯔꯒꯗꯤ ꯅꯣꯏ ꯊꯣꯡꯒꯥꯟ ꯑꯁꯥꯡꯕꯗ ꯑꯣꯏꯔꯁꯨꯀꯣ ꯑꯗꯨꯝ ꯎꯝ ꯆꯠ ꯁꯥꯟꯅꯧꯋꯣ ꯑꯗꯨ ꯈꯤꯇꯪ ꯅꯨꯡꯉꯥꯏꯕꯅꯦ ꯑꯗꯨꯅ ꯍꯥꯏꯕꯗꯤ ꯐꯝꯖꯤꯜꯂꯒ ꯂꯩꯕꯗꯒꯤꯗꯤꯀꯣ ꯅꯪ ꯉꯥꯛꯇꯪꯕꯨꯗꯤ ꯆꯠꯄ ꯍꯧꯔꯛꯄ ꯑꯗꯨꯋꯥꯏꯗꯕꯨꯗꯤ ꯅꯁꯥꯗꯣ ꯂꯨꯝꯕꯒꯤ ꯅꯨꯡꯉꯥꯏꯔꯝꯗꯕꯁꯨ ꯌꯥꯏꯌꯦꯕꯀꯣ ꯑꯗꯣ ꯑꯗꯨꯝ ꯍꯥꯏꯗꯤ ꯈꯣꯡꯀꯥꯞ ꯆꯥꯝ ꯁꯨꯔꯛꯄꯗ ꯅꯪ ꯑꯗꯨꯝ ꯑꯑꯣꯟꯕꯗꯨ ꯎꯔꯛꯀꯅꯦꯕꯀꯣ ꯌꯥꯝ ꯅꯨꯡꯉꯥꯏꯕꯅꯦ ꯏꯁꯥꯗꯣ ꯈꯪꯌꯥꯡ ꯌꯥꯡꯊꯣꯛꯄꯅꯦꯕꯀꯣ ꯄꯨꯛꯄꯨꯗꯤ ꯈꯤꯇꯪ ꯂꯨꯝꯂꯞꯇꯤ ꯇꯧꯒꯤꯅꯤ ꯍꯥꯏꯕꯗꯤ ꯆꯥꯁꯤꯟꯒꯤꯗ ꯉꯥꯏꯔꯤꯝꯅꯤꯅ ꯈꯪꯇꯨꯝ ꯇꯨꯝꯃꯣꯗꯤ ꯌꯥꯔꯣꯏꯀꯣ ꯇꯧꯕꯇꯕꯨ ꯏꯁꯥꯗꯗꯤ ꯈꯤꯇꯪꯗꯤ ꯑꯃꯨꯛ ꯔꯤꯂꯦꯛꯁ ꯑꯣꯏꯔꯛꯄꯅꯦꯕꯀꯣ ꯋꯥꯛꯀꯤꯡꯒꯨꯝꯕ ꯉꯥꯛꯇꯪ ꯆꯠꯄꯖꯨ ꯆꯥꯛ ꯆꯥ ꯇꯣꯛꯄꯒꯀꯣ ꯑꯗꯨꯅ ꯌꯦꯡꯉꯣ ꯍꯌꯦꯡ ꯈꯩꯁꯨ ꯍꯥꯏꯕꯗꯤ ꯑ ꯑꯍꯥꯎꯕ ꯍꯦꯟꯖꯥꯡꯕꯨ ꯑꯣꯏꯔꯦ ꯍꯥꯏꯔꯁꯨ ꯑꯃꯕꯨ ꯑꯣꯏꯔꯦ ꯍꯥꯏꯔꯁꯨ ꯑꯩꯅ ꯊꯜꯂꯦꯅ ꯆꯥꯒ꯭ꯔꯒꯗꯤ ꯑꯗꯨꯝ ꯑ ꯈꯤꯇꯪ ꯖꯣꯇꯣꯟ ꯇꯧꯋꯣ ꯑ ꯉꯝꯗꯤ ꯉꯝꯗꯕꯅꯤꯀꯣ ꯑꯩꯁꯨ__ ꯑꯩꯁꯨ ꯑꯗꯨꯝ ꯉꯝꯗꯦ ꯍꯥꯏꯕꯗꯤ ꯑꯍꯥꯎꯕ ꯑꯣꯏꯔꯗꯤ ꯃꯤ ꯍꯥꯏꯕꯁꯦ ꯑꯗꯨꯝ ꯈꯤꯇꯪꯗꯁꯨ ꯆꯥꯅꯤꯡꯉꯤꯗꯅꯀꯣ ꯑꯗꯨꯃꯥꯏꯅ ꯇꯧꯕꯅꯤꯅ ꯑꯗꯨꯝ ꯆꯥꯕꯗꯤ ꯆꯥꯁꯤꯟꯒꯅꯤ ꯑꯗꯣ ꯉꯝꯃꯤꯈꯩꯕꯨꯗꯤ ꯖꯣꯇꯣꯟ ꯇꯧꯕꯅꯗꯤ ꯐꯔꯕꯅꯦ ꯍꯥꯏꯕꯗꯤ ꯂꯝꯖꯦꯟ ꯆꯦꯟꯕ ꯀꯩꯀꯥꯁꯨ ꯅꯪ ꯍꯧꯔꯦ ꯍꯥꯏꯔꯕꯅꯤꯅ ꯆꯦꯟꯕ ꯈꯛꯇꯅꯗꯤ ꯌꯥꯔꯣꯏꯕꯀꯣ ꯏꯁꯥꯅꯁꯨ__ ꯆꯥꯕ ꯊꯛꯄꯗꯁꯨ ꯈꯤꯇꯪ ꯖꯣꯇꯣꯟ ꯇꯧꯗ꯭ꯔꯒꯗꯤꯀꯣ ꯑꯗꯨꯅ ꯖꯣꯇꯣꯟ ꯇꯧꯕꯤꯌꯣ ꯑꯗꯨꯃꯥꯏꯅ ꯍꯥꯏꯅꯤꯡꯉꯦ ꯑꯩꯒꯤ ꯋꯥꯈꯜꯗꯗꯤ
ꯑꯩ ꯑꯗꯨꯅꯦ ꯇꯧꯒꯦꯗꯤ ꯈꯟꯕ ꯑꯗꯨꯒ ꯎꯄꯥꯏ ꯌꯥꯝ ꯂꯩꯇꯕ ꯍꯥꯏꯁꯦ ꯎꯄꯥꯏ ꯂꯩꯇꯕ ꯍꯥꯏꯁꯦ ꯂꯩꯕꯨꯗꯤ ꯂꯩ ꯇꯥꯅꯤ ꯑꯗꯨ ꯑꯣꯏ ꯇꯥꯔꯁꯨ ꯀꯩ ꯍꯥꯏꯅꯤ ꯏꯇꯪ ꯉꯝꯗꯕꯗ ꯌꯨꯝꯗ ꯊꯣꯡ ꯑꯍꯥꯎ ꯊꯣꯡꯕꯗ ꯈꯥꯟꯊꯣꯛꯑꯝꯃ ꯀꯃꯥꯏꯅ ꯇꯧꯔꯨꯅꯤ ꯑꯗꯒꯤ ꯆꯥꯗꯕ ꯍꯥꯏꯁꯦ ꯀꯩꯁꯨ ꯍꯥꯏꯗꯤ ꯍꯥꯏꯗꯤ ꯆꯦꯂꯦꯟꯖ ꯑꯃ ꯆꯪꯉꯦꯕ ꯑꯦ ꯑꯩ ꯆꯥꯔꯨꯣꯏꯒꯦ ꯁꯤ ꯇꯥꯍꯟꯗꯕ ꯌꯥꯗꯦ ꯍꯥꯏꯗꯨꯃꯥꯏꯅ ꯈꯟꯕꯗꯣ ꯀꯩꯁꯨ ꯉꯝꯗꯕ ꯑꯃ ꯑꯣꯏꯕꯗꯣ ꯑꯁ ꯑꯗꯨꯝ ꯅꯣꯡꯃ ꯀꯩꯅꯣ ꯇꯧꯔꯀꯥꯟꯗ ꯑꯗꯨꯝ ꯐꯖꯅ ꯁꯦꯝꯃꯛꯀꯥꯟꯗ ꯇꯥꯖꯈꯤꯖꯅꯤ ꯑꯗ ꯇꯧꯖꯒꯅꯤ ꯍꯥꯏꯔꯁꯨ ꯁꯨꯝ ꯈꯔ ꯂꯩꯕꯗꯣ ꯑꯗꯨꯗꯨꯒꯤ ꯇꯥꯕꯁꯨꯉꯝꯗꯕꯤ ꯂꯩꯕꯒꯤꯅꯦꯕꯀꯣ ꯑꯥ ꯇꯥꯅꯕꯗꯤ ꯑꯗꯨꯝ ꯈꯣꯏ ꯀꯟꯅꯕꯨꯗꯤ ꯑꯗꯨꯝ ꯍꯣꯠꯅꯔꯤ ꯍꯥꯏ ꯇꯥꯔꯒꯁꯨ ꯆꯥꯕꯅ ꯁꯨꯝ ꯍꯦꯟꯖꯜꯂꯛꯄꯒꯤ ꯇꯥꯕꯗꯣ ꯄꯥꯛ ꯉꯝꯗꯕꯗꯣ ꯑꯗꯨꯃꯥꯏꯅ ꯇꯧꯔꯤꯅ ꯇꯧꯔꯤꯁꯦ ꯈꯪꯗꯦꯗ ꯑꯗꯨꯝ ꯃꯥꯏ ꯇꯥꯖꯔꯛꯀꯅꯤ
ꯑꯗꯨꯒꯤꯗꯣ ꯅꯪꯅ ꯇꯤꯡ ꯇꯤꯡ ꯊꯣꯛꯅ ꯄꯨꯊꯣꯛꯇꯕꯒꯤꯅꯦ ꯍꯥꯏꯕꯗꯤ ꯑꯥ ꯑꯦ ꯑꯩ ꯇꯧꯗꯕ ꯌꯥꯗꯦ ꯑꯩ ꯁꯤꯃ ꯁꯣꯏꯗꯕ ꯁꯣꯏꯍꯟꯕ ꯌꯥꯗꯦ ꯍꯥꯏꯕ ꯑꯃ ꯆꯪꯉꯦꯕꯀꯣ ꯆꯞ ꯃꯥꯟꯅꯩ ꯈꯪꯗꯦ ꯊꯕꯛ ꯑꯃꯕꯨ ꯇꯧ ꯊꯕꯛ ꯑꯃꯕꯨ ꯇꯧꯕꯨ ꯍꯥꯏꯔꯁꯨ ꯍꯧꯖꯤꯛ ꯃꯇꯝꯗꯗꯤ ꯊꯔꯦꯛ ꯅꯥꯔꯦꯛ ꯑꯗꯨꯝ ꯌꯥꯅ ꯌꯥꯅꯕ ꯍꯥꯏꯕ ꯄꯣꯠꯁꯦ ꯈꯤꯇꯪ ꯋꯥꯅ ꯊꯣꯛꯑꯦ ꯍꯥꯏꯕ ꯇꯥꯔꯦ ꯍꯥꯏꯕꯗꯤ ꯃꯤ ꯃꯈꯩꯁꯦ ꯑꯗꯨꯛꯀꯤ ꯃꯇꯤꯛ ꯀꯝꯄꯤꯇꯤꯁꯟꯁꯦ ꯋꯥꯡꯈ꯭ꯔꯦꯕꯀꯣ ꯑꯗꯣ ꯃꯤ ꯑꯃꯒ ꯑꯃꯒ ꯀꯝꯄꯤꯇꯤꯁꯟ ꯇꯧꯔꯨ ꯍꯥꯏꯕ ꯅꯠꯇꯦ ꯑꯩꯅ ꯍꯧꯖꯤꯛ ꯍꯥꯏꯔꯤ ꯑꯁꯤꯗꯤ ꯏꯁꯥꯅ ꯏꯁꯥꯕꯨ ꯀꯝꯄꯤꯇꯤꯁꯟ ꯇꯧꯖꯧ ꯍꯥꯏꯕꯅꯤ ꯍꯥꯏꯕꯗꯤ ꯑꯐꯕ ꯐꯖꯕ ꯃꯐꯝꯗ ꯆꯠꯄꯗ ꯆꯠꯀꯦ ꯍꯥꯏꯔꯒꯗꯤ ꯏꯁꯥꯅ ꯏꯁꯥꯗꯨ ꯇꯟ ꯇꯧꯖꯕꯀꯣ ꯑꯩ ꯉꯁꯤ ꯉꯝꯗ꯭ꯔꯒꯁꯨ ꯑꯩ ꯍꯌꯦꯡꯗꯒꯤꯗꯤ ꯉꯝꯗꯕ ꯌꯥꯗꯦ ꯅꯠꯇ꯭ꯔꯒ ꯑꯩ ꯁꯤꯃ ꯆꯥꯅꯤꯡꯕ ꯃꯇꯝꯗꯁꯨ ꯑꯩ ꯁꯤ ꯇꯧ ꯁꯤ ꯇꯧꯒꯗꯕꯅꯤ ꯑꯩ ꯁꯨꯃꯥꯏꯅ ꯂꯥꯛꯇꯕ ꯌꯥꯗꯕꯅꯤ ꯑꯗꯨꯅ ꯑꯩ ꯁꯤ ꯆꯥꯁꯤꯟꯕ ꯌꯥꯗꯦꯕꯨ ꯍꯥꯏꯕ ꯑꯣꯏꯔꯁꯨꯀꯣ ꯑꯗꯨꯃꯥꯏꯅ ꯏꯁꯥꯅ ꯏꯁꯥꯗ ꯑꯣꯏꯅ ꯀꯝꯄꯤꯇꯤꯁꯟꯗꯨ ꯇꯧꯕꯤꯌꯣ ꯆꯦꯂꯦꯟꯖ ꯇꯧꯕꯤꯌꯣ ꯑꯗꯨꯃꯥꯏꯅ ꯍꯥꯏꯅꯤꯡꯉꯦ ꯑꯩꯒꯤ ꯋꯥꯈꯜꯗꯗꯤ ꯑꯗꯣ ꯃꯤꯅ ꯇꯧꯒꯦꯅ ꯈꯜꯂꯒꯗꯤ ꯉꯝꯗꯕ ꯂꯩꯇꯦꯗꯤ ꯍꯥꯏꯅꯩ ꯇꯧꯕꯇꯕꯨ ꯉꯝꯗꯕ ꯄꯣꯠꯁꯨ ꯈꯔꯗꯤ ꯂꯩꯀꯣ ꯑꯗꯨꯃꯛꯄꯨ ꯆꯥꯕ ꯊꯛꯄ ꯍꯥꯏꯕꯁꯤꯗꯤ ꯑꯩꯅ ꯇꯧꯒꯦ ꯈꯜꯂꯒꯗꯤ ꯑꯗꯨꯝ ꯉꯝꯗꯅꯉꯥꯏ ꯃꯆꯥꯛꯁꯦ ꯃꯉꯣꯟꯗ ꯌꯦꯛꯈꯥꯏ ꯊꯤꯡꯒꯥꯏꯕ ꯇꯧꯔꯛꯄꯩ ꯃꯆꯥꯛꯁꯦ ꯈꯤꯇꯪꯗꯤ ꯅꯦꯝꯃꯦ ꯍꯥꯏ ꯇꯥꯔꯦꯀꯣ ꯑꯗꯨꯒ ꯍꯣꯏ ꯑꯗꯨꯝ ꯑꯩ ꯍꯥꯏꯗꯤ ꯂꯩꯗꯅꯀꯣ ꯑꯩ ꯁꯔꯀꯥꯔꯒꯤ ꯊꯕꯛ ꯑꯃ ꯇꯧꯗꯕ ꯌꯥꯗꯦꯒ ꯍꯥꯏꯔꯒ ꯃꯨꯛꯄꯗꯨꯃ ꯑꯩꯈꯣꯏꯒꯤ ꯈꯨꯠꯇ ꯂꯩꯕ ꯅꯠꯇꯦ ꯍꯥꯏ ꯇꯥꯔꯦ ꯐꯅ ꯍꯣꯠꯅꯔꯒꯁꯨ ꯅꯪꯅ ꯅꯗꯥꯎ ꯌꯥꯖꯗ꯭ꯔꯒꯗꯤ ꯑꯗꯒꯤ ꯍꯧꯖꯤꯛꯀꯥꯟꯗꯤ ꯑꯗꯨꯝ ꯂꯩꯗꯅꯀꯣ ꯊꯕꯛꯁꯦ ꯌꯥꯝ ꯋꯥꯏ ꯍꯥꯏꯕ ꯃꯤ ꯃꯈꯩꯁꯦ ꯉꯝꯅ ꯉꯝꯅꯕ ꯂꯣꯏꯅ ꯀꯟꯅꯕ ꯍꯣꯠꯅꯔꯛꯄꯅꯤ ꯈꯤꯖꯤꯛ ꯈꯤꯖꯥꯛ ꯈꯦꯠꯅꯕꯗ ꯌꯥꯝ ꯌꯥꯝ ꯈꯦꯠꯅꯍꯟꯈꯤꯕꯗꯀꯣ ꯑꯗꯨꯃꯥꯏꯅ ꯇꯧꯋꯤ ꯑꯗꯨꯅ ꯏꯁꯥꯒꯤ ꯀꯩꯅꯣꯒꯤ ꯁꯦꯝꯕ ꯍꯥꯏꯕꯁꯤꯗꯤ ꯑꯩ ꯏꯁꯥꯗ ꯂꯩꯖꯩꯗꯅꯀꯣ ꯑꯩ ꯏꯁꯥꯅ ꯍꯨꯞꯇ꯭ꯔꯒꯗꯤ ꯀꯅꯥꯝꯇꯅ ꯅꯝꯃꯒ ꯏꯟꯁꯤꯟꯕꯤꯔꯕꯗꯤ ꯅꯠꯇꯦꯗꯅꯀꯣ ꯑꯗꯨꯅ ꯑꯩ ꯏꯁꯥꯒꯤ ꯃꯥꯏꯟꯁꯤꯅ ꯈꯤꯇꯪ ꯀꯟꯕ ꯑꯃꯗꯤ ꯆꯪꯉꯦ ꯑꯗꯨꯒ ꯈꯪꯗꯦ ꯑꯗꯨꯃꯥꯏꯅ ꯈꯤꯇꯪ ꯊꯩꯗꯣꯛ ꯊꯩꯖꯤꯟꯁꯨ ꯍꯩꯕ ꯑꯃ ꯆꯪꯉꯦ ꯍꯥꯏꯇꯥꯔꯦꯀꯣ ꯊꯩꯗꯣꯛ ꯊꯩꯖꯤꯟ ꯍꯥꯏꯌꯦꯅ ꯃꯤ ꯄꯨꯜꯂꯨꯅꯨ ꯇꯧꯔꯨꯅꯨ ꯍꯥꯏꯕ ꯅꯠꯇꯕꯀꯣ ꯑꯦ ꯑꯩ ꯉꯁꯤꯁꯦ ꯁꯨꯃꯥꯏꯅ ꯇꯧꯔꯦ ꯏꯕꯦꯝ ꯄꯨꯛꯁꯦ ꯁꯨꯃꯥꯏꯅ ꯇꯧꯔꯦꯕꯨ ꯍꯥꯏꯔꯁꯨ ꯂꯩꯗꯅꯀꯣ ꯑꯦꯛꯖꯥꯝꯄꯜ ꯁꯨꯝ ꯄꯤꯕꯅꯤꯀꯣ ꯑꯩ ꯍꯥꯏꯅꯤꯡꯉꯤꯁꯦ ꯑꯗꯨ ꯑꯗꯨꯃꯥꯏꯅ ꯈꯔ ꯇꯧꯕ ꯌꯥꯏ ꯆꯥꯗ꯭ꯔꯤꯕ ꯑꯣꯏꯔꯒꯕꯨꯗꯤ ꯑꯗꯨꯝ ꯅꯪ ꯊꯟꯗꯕ ꯆꯥꯕꯗꯨ ꯀꯩꯁꯨ ꯀꯥꯏꯗꯕꯀꯣ ꯆꯥꯈꯤꯕ ꯂꯣꯏꯕꯒ ꯑꯃꯨꯛ ꯂꯣꯠꯁꯤꯟꯕ ꯍꯥꯏꯗꯨꯗꯤ ꯅꯪ ꯅꯁꯥꯁꯨ ꯅꯨꯡꯉꯥꯏꯇꯦ ꯍꯥꯏꯗꯣꯏꯅꯤ ꯍꯧꯖꯤꯛꯀꯣ ꯑꯗꯨꯅ ꯈꯤꯇꯪ ꯈꯤꯇꯪ ꯌꯦꯡꯉꯒ ꯇꯧꯕꯤꯌꯣ ꯑꯗꯨꯃꯥꯏꯅ ꯍꯥꯏꯅꯤꯡꯉꯤ ꯏꯃꯥꯟꯅꯕꯅꯤꯅ ꯐꯖꯍꯟꯅꯤꯡꯉꯤꯕꯀꯣ ꯑꯩꯈꯣꯏꯁꯨ ꯑꯗꯨꯃꯥꯏꯅ ꯊꯝꯅꯤꯡꯉꯤ ꯑꯗꯣ ꯅꯪꯅꯁꯨ ꯑꯩꯉꯣꯟꯗ ꯀꯩ ꯀꯔꯤ ꯍꯥꯏꯅꯤꯡꯕ ꯍꯥꯏꯕꯗꯤ ꯁꯨꯃꯥꯏꯅ ꯇꯧꯔꯗꯤ ꯍꯦꯟꯅ ꯐꯅꯤ ꯈꯣꯠꯅꯤ ꯍꯥꯏꯅꯤꯡꯕ ꯂꯩꯔꯒꯁꯨ ꯑꯗꯨꯝ ꯍꯥꯏꯕꯤꯔꯛꯑꯣ ꯑꯩꯁꯨ ꯉꯝꯅꯕ ꯍꯣꯠꯅꯖꯒꯦ
ꯍꯥꯏꯅꯤꯡꯕꯗꯤ ꯀꯩꯁꯨ ꯂꯩꯇꯦꯗ ꯏꯃꯥꯟꯅꯕꯗ ꯏꯇꯥꯎꯗꯤ ꯑꯗꯨꯝ ꯌꯥꯝꯅ ꯃꯔꯝ ꯃꯣꯛꯄ ꯌꯥꯝ ꯒ꯭ꯌꯥꯟ ꯇꯥꯕ ꯑꯗꯨꯝ ꯑꯣꯏꯕꯅꯤꯅ ꯀꯩꯁꯨ ꯊꯣꯏꯗꯣꯛꯄ ꯍꯥꯏꯅꯤꯡꯉꯥꯏ ꯈꯣꯠꯅꯤꯡꯉꯥꯏ ꯂꯩꯇꯦꯗ ꯑꯗꯨ ꯅꯪꯒꯤ ꯑꯗꯨꯝ ꯈꯪꯅ ꯅꯪꯒꯤ ꯆꯠꯆꯅꯤꯡꯕ ꯂꯝꯕꯤꯗ ꯑꯗꯨꯝ ꯅꯪꯅ ꯑꯗꯨꯅ ꯈꯜꯂꯒ ꯑꯗꯨꯝ ꯆꯠꯆꯔꯤ ꯅꯪꯒꯤꯁꯨ ꯑꯗꯨꯝ ꯍꯥꯏꯗꯤ ꯅꯣꯡꯃꯒꯤ ꯁꯣꯏꯗꯅꯕ ꯅꯪꯗꯤ ꯑꯗꯨꯝ ꯍꯥꯏꯗꯤ ꯆꯥꯡ ꯅꯥꯏꯗꯦꯗ ꯑꯩꯈꯣꯏꯗꯕꯨ ꯑꯗꯨꯝ ꯑꯃꯨꯛ ꯇꯧꯅꯤꯡꯉꯛꯀꯥꯟ ꯈꯣꯇꯧ ꯇꯧꯔꯄ ꯑꯗꯒꯤ ꯂꯦꯞꯅꯤꯡꯉꯛꯀꯥꯟꯗ ꯈꯪ ꯂꯦꯞ ꯂꯦꯞꯄ ꯇꯧꯕꯅꯤ ꯍꯣꯏ ꯅꯪꯒꯤꯗꯤ ꯑꯗꯨꯝ ꯆꯥꯡꯅ ꯐꯖꯅ ꯇꯧꯕ ꯉꯝꯃꯤꯗꯣ ꯌꯥꯝ ꯐꯩ ꯑꯗꯨ ꯈꯇꯪ ꯍꯥꯏꯅꯤꯡꯉꯦ ꯑꯗꯣ ꯍꯥꯏꯔ ꯑꯌꯦꯡꯁꯨ ꯑꯗꯨꯝ ꯑꯩ ꯊꯕꯛꯁꯦ ꯑꯗꯨꯝ ꯂꯩꯗꯣꯏꯅꯤ ꯇꯧꯔꯤꯁꯦ ꯍꯌꯦꯡꯁꯦ ꯏꯃꯥꯟꯅꯕꯒꯤ ꯃꯣꯏ ꯏꯆꯦꯒꯤ ꯑꯉꯥꯡ ꯑꯃꯁꯨ ꯀꯣ ꯅꯥꯕ ꯈꯣꯠꯄ ꯇꯧꯕ ꯑꯗꯨꯗꯒꯤ ꯃꯥꯒꯤ ꯇ꯭ꯔꯤꯠꯃꯦꯟ ꯀꯩ ꯀꯩ ꯇꯧꯒꯗꯕꯗꯣ ꯑꯗꯨꯝ ꯈꯔ ꯉꯟꯅ ꯇꯧꯁꯦꯅ ꯍꯥꯏꯕ ꯃꯣꯏ ꯑꯉꯥꯡꯗꯣ ꯕꯣꯔꯗꯤꯡ ꯆꯪꯈꯤꯗꯣꯏꯅꯤꯅ ꯑꯗꯨꯒ ꯑꯃꯈꯛꯇꯪꯁꯨ ꯑꯣꯏꯗꯕ ꯑꯅꯤ ꯑꯣꯏꯕ ꯅꯥꯀꯟ ꯅꯥꯀꯟ ꯁꯨꯝ ꯑꯣꯏꯕ ꯑꯗꯨꯅ ꯍꯌ‌ꯦꯡ ꯑꯁ ꯊꯕꯛꯁꯦ ꯈꯔ ꯑꯗꯨꯝ ꯀꯨꯏꯔꯅꯤ ꯑꯍꯥꯟꯕ ꯍꯧꯕꯒꯤꯀꯣ ꯃꯈꯣꯡꯒꯤ ꯀꯩꯀꯩ ꯃꯅꯨꯡꯗꯨ ꯌꯧꯅ ꯁꯟꯗꯣꯛꯇꯕ ꯌꯥꯔꯔꯣꯏꯕꯀꯣ ꯑꯗꯨ ꯇꯧꯒꯗꯕ ꯑꯗꯒꯤ ꯑꯩꯁꯦ ꯑꯃꯨꯛ ꯏꯝꯐꯥꯜꯗ ꯀꯥꯒꯗꯕ ꯃꯥꯒꯤ ꯄꯣꯠ ꯑꯃ ꯍꯥꯏꯒꯤ ꯂꯥꯏꯔꯤꯛ ꯂꯥꯏꯁꯨ ꯄꯥꯕ ꯅꯨꯡꯉꯥꯏꯅꯕ ꯃꯣꯏꯒꯤ ꯑꯃꯨꯛ ꯈꯔ ꯄꯥꯛꯄ ꯑꯃ ꯂꯩꯕꯗꯣ ꯑꯗꯨ ꯂꯩꯈꯤꯕ ꯍꯥꯏꯇꯥꯔꯦꯀꯣ ꯑꯗꯨꯗꯨꯒꯤ ꯀꯥꯒꯗꯕꯁꯦ ꯑꯩꯁꯦ ꯄꯨꯡ ꯑꯅꯤ ꯑꯗꯨꯋꯥꯏꯗ ꯌꯧꯔꯛꯀꯦꯅ ꯑꯗꯨꯃꯥꯏꯅ ꯍꯥꯏꯈꯤꯕꯅꯤ ꯑꯗꯣ ꯉꯁꯥꯏꯕꯨꯗꯤ ꯄꯩꯁꯥꯕꯨꯗꯤ ꯈꯔ ꯍꯥꯟ ꯄꯤꯊꯣꯛꯈ꯭ꯔꯦꯕꯀꯣ ꯍꯥꯏꯕꯗꯤ ꯑꯩ ꯀꯟꯖꯤꯜꯂ ꯊꯝꯕꯒꯤ ꯂꯤꯁꯤꯡ ꯃꯉꯥ ꯄꯤꯈ꯭ꯔꯦꯕꯀꯣ ꯀꯣ ꯆꯤꯡ ꯀꯣꯂꯨꯝꯗꯣꯏꯄꯤꯕ ꯁꯨꯃꯥꯏꯅ ꯂꯩꯗꯣꯏꯅꯦ ꯑꯗꯣ ꯂꯩ ꯁꯤꯔꯥ ꯂꯩꯔꯣꯢꯁꯤꯔ ꯥꯈꯜꯂꯝꯗꯥꯏꯗ ꯀꯣ ꯑꯗꯨꯝ ꯈꯟꯖꯥꯟꯅꯕ ꯑꯗꯨꯃꯥꯏꯅ ꯇꯧ ꯑꯗꯨꯝ ꯗꯔꯀꯥꯔ ꯇꯥꯔꯕꯅꯤꯅ ꯂꯩꯗꯧꯕ ꯂꯩꯗꯧꯕ ꯂꯩꯔꯕꯅꯤꯅ ꯑꯗꯨꯝ ꯂꯩꯔꯒꯦꯅ ꯈꯜꯂꯒꯕꯨꯗꯤ ꯂꯩꯗꯤ ꯂꯩꯒ꯭ꯔꯦꯕꯀꯣ ꯑꯗꯨ ꯇꯥꯔꯁꯨ ꯑꯗꯨꯝ ꯑꯃ ꯂꯩꯕ ꯀꯥꯟꯗ ꯄꯩꯁꯥꯗꯨ ꯌꯥꯝ ꯂꯩꯕ ꯅꯠꯇꯕꯅꯤ ꯑꯗꯨꯝ ꯈꯟꯖꯥꯟꯅꯕꯗꯣ ꯑꯗꯨ ꯑꯗꯨꯃꯥꯏꯅ ꯇꯧꯋꯦꯕꯀꯣ ꯑꯗꯨꯅꯦ ꯍꯌꯦꯡꯁꯨ ꯊꯕꯛꯁꯦ ꯑꯗꯨꯝ ꯆꯤꯟꯗꯣꯏꯅꯤ
ꯍꯣꯏ ꯑꯗꯨꯕꯨꯗꯤ ꯌꯦꯡꯉꯣ ꯍꯧꯖꯤꯛꯀꯤ ꯑꯉꯥꯡꯗꯨꯁꯨ ꯍꯥꯏꯕꯗꯤ ꯑꯉꯥꯡꯅꯤꯅ ꯃꯥꯗꯣ ꯈꯪꯗꯦ ꯈꯤꯇꯪ ꯍꯦꯟꯅ ꯋꯥꯔꯤ ꯋꯥꯇꯥꯏ ꯇꯧꯕ ꯅꯨꯡꯉꯥꯏꯕ ꯈꯣꯠꯄ ꯑꯣꯏꯔꯒꯗꯤ ꯑꯃꯨꯛ ꯐꯔꯦ ꯀꯣ ꯅꯠꯇꯗꯅ ꯂꯥꯎꯕ ꯈꯣꯡꯕ ꯇꯧꯔꯒꯗꯤ ꯑꯗꯨꯁꯨ ꯑꯗꯨꯝ ꯍꯦꯟꯅ ꯃꯇꯝ ꯁꯥꯡꯗꯣꯛꯍꯟꯕ ꯑꯗꯨ ꯑꯣꯏꯕꯅꯦꯕꯀꯣ ꯑꯗꯨꯅ ꯌꯦꯡꯉꯣ ꯑꯗꯨꯒ ꯅꯪꯅ ꯑꯗꯨꯝ ꯂꯣꯏꯅ ꯇꯧꯒꯗꯣꯔꯤꯕ꯭ꯔꯥ ꯅꯠꯇ꯭ꯔꯒ ꯅꯣꯏ ꯅꯃꯥꯟꯅꯕꯤꯗꯨꯅꯁꯨ ꯈꯔ ꯇꯧꯗꯣꯔꯤꯕ꯭ꯔꯥ ꯑꯗꯨ ꯅꯪꯅ ꯇꯧꯔꯒꯅ ꯍꯧꯖꯤꯛꯀꯤ ꯁꯥꯏꯗꯠꯇꯨ ꯃꯥꯟꯅꯗꯕꯅꯤꯅ ꯑꯅꯤꯃꯛꯇꯣ ꯑꯗꯨꯝ ꯍꯌꯦꯡ ꯂꯣꯏꯅꯃꯛ ꯇꯧꯕ ꯌꯥꯒꯗꯕ꯭ꯔꯥ ꯍꯣꯏ ꯌꯥꯔꯒꯕꯨꯗꯤ ꯐꯔꯦꯀꯣ ꯍꯥꯏꯕꯗꯤ ꯕꯣꯔꯗꯤꯡꯗꯁꯨ ꯆꯠꯈꯤꯗꯧꯅꯤꯅꯀꯣ ꯃꯇꯝꯗꯣ ꯌꯥꯝꯅꯅꯦꯕ ꯊꯕꯛ ꯑꯝꯇ ꯅꯠꯇꯕꯅꯤꯅ ꯑꯗꯨꯕꯨ ꯌꯥꯗꯕ ꯍꯥꯏꯕ ꯄꯣꯠ ꯑꯃꯁꯨ ꯂꯩꯗꯅꯀꯣ ꯑꯅꯤꯃꯛ ꯇꯧꯕꯗ ꯌꯥꯝ ꯅꯨꯡꯉꯥꯏꯔꯣꯏꯗꯕ ꯑꯣꯏꯔꯒꯗꯤ ꯑꯗꯨꯝ ꯑꯃ ꯍꯥꯟꯅ ꯇꯧꯔꯒ ꯌꯦꯡꯒꯦꯁꯨ ꯌꯦꯡꯍꯜꯂꯣ ꯃꯥꯅ ꯌꯥꯝ ꯀꯥ ꯍꯦꯟꯅ ꯅꯨꯡꯉꯥꯏꯇꯕꯗꯨꯀꯣ ꯑꯗꯨꯒ ꯅꯪꯅꯥ ꯑ ꯗ ꯆꯠꯄꯗꯨꯕꯨꯗꯤ ꯍꯣꯏ ꯑꯗꯨꯝ ꯌꯦꯡꯉꯣ ꯆꯥꯛ-ꯆꯥ ꯊꯣꯛꯑꯒ ꯑꯗꯨꯝ ꯆꯠꯂꯒ ꯍꯥꯏꯕꯗꯤ ꯄꯨꯡ ꯅꯪ ꯇꯔꯥꯗꯕꯨ ꯍꯧꯋꯦ ꯍꯥꯏꯔꯁꯨ ꯑꯃ ꯁ꯭ꯋꯥꯏꯗꯕꯨ ꯑꯃ ꯃꯃꯥꯡꯗꯗꯤ ꯂꯣꯏꯁꯤꯟꯕꯗꯤ ꯉꯝꯕꯁꯨ ꯌꯥꯏꯗꯅꯀꯣ ꯑꯗꯨꯒ ꯑꯇꯩꯇꯩ ꯂꯣꯏꯁꯤꯜꯂꯒ ꯑꯗꯨꯝ ꯆꯠꯂꯣ ꯑꯗꯨꯒ ꯌꯦꯡꯉꯣ ꯍꯣꯏ ꯍꯥꯏꯕꯗꯤ ꯄꯩꯁꯥꯗꯣ ꯃꯆꯥ ꯑꯃꯝꯇ ꯅꯠꯇꯦ ꯍꯣꯏ ꯌꯥꯝ ꯂꯩꯈꯤꯕ ꯏꯃꯨꯡꯒꯤꯗꯤ ꯈꯪꯗ꯭ꯔꯦꯀꯣ ꯑꯗꯨꯕꯨ ꯑꯩꯈꯣꯏꯅꯒꯤ ꯑꯣꯏꯅꯗꯤ ꯄꯩꯁꯥꯗꯨ ꯃꯆꯥ ꯅꯠꯇꯃꯤꯅ ꯄꯣꯠꯁꯦ ꯂꯩꯔꯝꯗꯥꯏꯗ ꯑꯗꯨꯝ ꯋꯥꯈꯜꯁꯦ ꯅꯤꯡꯁꯤꯡ ꯃꯥꯡꯖꯤꯟꯕ ꯍꯥꯏꯕꯗꯤ ꯄꯥꯝꯃꯨꯏꯗꯅ ꯀꯣꯛ ꯀꯣꯛ ꯍꯦꯛ ꯆꯥꯎꯅ ꯊꯤꯟꯗꯣꯛꯈꯤꯕꯗꯨꯁꯨ ꯑꯗꯒꯤ ꯑꯃꯨꯛꯁꯨ ꯑꯩ ꯑꯃ ꯑꯃ ꯇꯧꯅꯕ ꯆꯪꯗꯕ ꯌꯥꯗꯕ ꯄꯣꯠ ꯑꯃꯁꯨ ꯑꯣꯏꯕꯅꯤꯅ ꯑꯃꯨꯛꯁꯨ ꯂꯩꯗꯕꯁꯨ ꯌꯥꯗꯦ ꯑꯃꯨ ꯈꯟꯕ ꯑꯗꯒꯤ ꯅꯥꯀꯟ ꯑꯃꯔꯣꯝꯗꯅ ꯑꯃꯨꯛ ꯄꯩꯁꯥꯗꯨꯒꯤ ꯈꯜꯂꯒꯗꯤ ꯑꯃꯨꯛ ꯈꯤꯇꯪꯁꯨ ꯅꯤꯡꯁꯤꯡ ꯃꯥꯡꯖꯤꯡꯕ ꯑꯗꯨꯝ ꯇꯧꯋꯤꯗꯅꯀꯣ ꯑꯗꯨꯗꯤ ꯍꯧꯅ ꯁꯥꯅ‌ꯦ ꯍꯥꯏꯕꯗꯤ ꯌꯥꯝ ꯄꯩꯁꯥꯁꯦ ꯖꯣꯝ ꯖꯣꯝ ꯂꯩꯕ ꯄꯣꯠ ꯑꯣꯏꯗꯕꯒꯤꯅꯦꯕꯀꯣ ꯑꯩꯈꯣꯏꯅ ꯑꯣꯏꯅ ꯑꯗꯨꯅ ꯍꯣꯏ ꯇꯧꯗꯕ ꯌꯥꯗꯕꯅꯤꯅ ꯇꯧꯔꯣ ꯑꯗꯨ ꯇꯧꯔꯒ ꯉꯁꯤ ꯇꯤꯡꯒꯤꯕꯗꯨꯅ ꯅꯪꯅ ꯐꯖꯅ ꯍꯣꯠꯅꯔꯛꯑꯒꯗꯤ ꯃꯇꯨꯡ ꯇꯥꯕꯗ ꯃꯥꯏ ꯄꯥꯛꯄꯗ ꯍꯦꯟꯅ ꯃꯇꯦꯡ ꯑꯣꯏꯗꯣꯏꯅꯤꯅꯀꯣ ꯑꯗꯒꯤ ꯍꯦꯟꯅ ꯍꯦꯟꯅ ꯐꯪꯗꯣꯏꯅꯦꯕ ꯉꯁꯤ ꯆꯠꯈꯤꯕꯗꯨꯗꯒꯤ ꯍꯦꯟꯅ ꯍꯦꯟꯅ ꯐꯪꯗꯣꯏꯅꯦꯕ ꯑꯗꯨꯅ ꯑꯗꯨꯃꯥꯏꯅ ꯈꯜꯂꯒ ꯈꯟꯗꯣꯛꯑꯁꯦ ꯑꯗꯨꯒ ꯌꯥꯝꯁꯨ ꯈꯟꯖꯤꯜꯂꯨꯅꯨꯗ ꯍꯥꯏꯕꯗꯤ ꯇꯧꯗꯕ ꯌꯥꯗꯕꯅꯤꯅꯀꯣ ꯑꯗꯨꯝ ꯐꯖꯅ ꯍꯥꯏꯌꯣ ꯁꯤ ꯁꯨꯃꯥꯏꯅ ꯁꯨꯃꯥꯏꯅꯅꯦꯅꯀꯣ ꯑꯗꯨꯁꯨ ꯌꯥꯔꯣꯏꯗꯕ ꯑꯣꯏꯔꯒꯅ ꯑꯗꯨꯝ ꯍꯥꯏꯔꯣꯏ ꯏꯃꯥꯟꯅꯕꯒꯤ ꯑꯩꯗꯣ ꯍꯩꯒꯗ꯭ꯔꯥ ꯈꯣꯠꯀꯗ꯭ꯔꯥ ꯌꯦꯡꯒꯦꯅ ꯁꯨꯃꯥꯏꯅ ꯄꯣꯔꯛꯄꯅꯦ ꯑꯗꯣ ꯍꯟꯗꯛ ꯑꯩꯈꯣꯏ ꯁꯨꯃꯥꯏꯅ ꯀ꯭ꯂꯥꯁ ꯆꯥꯎꯕꯗꯣ ꯁꯨꯃꯥꯏꯅ ꯇꯧꯒꯗꯕ ꯇꯧꯗ꯭ꯔꯒꯗꯤ ꯅꯨꯡꯉꯥꯏꯇꯦ ꯈꯣꯠꯇꯦ ꯑꯗꯨꯗꯥꯗꯣ ꯑꯗꯨꯝ ꯍꯥꯏꯔꯞ ꯍꯥꯏꯔꯒ ꯌꯦꯡꯉꯣ ꯌꯨꯝꯗꯁꯨ ꯀꯣ ꯀꯌꯥ ꯌꯨꯝꯅꯁꯨꯨꯝ ꯁꯨꯝ ꯀꯩ ꯀꯩꯅꯣ ꯀꯩꯅꯣ ꯉꯥꯡꯒꯗꯕ ꯑꯣꯏꯔꯒꯅ ꯑꯗꯨꯝ ꯈꯨꯝꯃꯣ ꯑꯗꯨ ꯀꯩꯁꯨ ꯀꯥꯏꯗꯦꯕꯀꯣ ꯑꯗꯨꯒꯤꯗꯤ ꯑꯗꯨꯒ ꯌꯥꯝ ꯈꯟꯖꯤꯜꯂꯅꯨꯗ ꯑꯗꯨꯝ ꯑꯩꯅ ꯍꯥꯏ ꯁꯤꯅꯦ ꯉꯁꯤ ꯅꯪꯅ ꯀꯨꯟ ꯊꯤꯕꯗꯨꯅ ꯂꯥꯛ ꯂꯥꯛ ꯂꯥꯛꯄ ꯉꯝꯕ ꯑꯣꯏꯔꯁꯅꯨ ꯍꯥꯏꯕꯁꯦ ꯁꯤ ꯍꯥꯏꯖꯒꯦ ꯑꯗꯨꯒ ꯃꯥꯏ ꯄꯥꯛꯄ ꯑꯣꯏꯔꯁꯅꯨ ꯍꯌꯦꯡꯒꯤ ꯅꯨꯃꯤꯠꯀꯤ ꯊꯕꯛ ꯃꯌꯥꯝꯗꯨꯁꯨꯀꯣ
ꯍꯣꯏ ꯐꯔꯦ ꯏꯇꯥꯎꯅꯦ ꯑꯩꯕꯨ ꯍꯥꯏꯕꯗꯤ ꯑꯗꯨꯨꯝ ꯋꯥꯈꯜ ꯄꯨꯛꯅꯤꯡ ꯊꯧꯒꯠꯄꯤꯕꯒꯤꯗꯃꯛꯇ ꯑꯗꯒꯤ ꯑꯐ ꯑꯐꯕ ꯄꯥꯎꯇꯥꯛ ꯃꯌꯥꯝ ꯄꯤꯕꯤꯕꯒꯤꯗꯃꯛꯇ ꯌꯥꯝꯅ ꯊꯥꯒꯠꯆꯔꯤ ꯍꯥꯏꯕꯗꯤ ꯑꯩꯁꯨ ꯀꯣ ꯇꯉꯥꯏꯐꯗꯕꯒꯤ ꯂꯩꯇꯕ ꯌꯥꯗꯕꯒꯤꯅ ꯑꯗꯒꯤ ꯄꯩꯁꯥ ꯍꯥꯏꯔꯒ ꯑꯩꯅ ꯏꯁꯥꯅ ꯂꯣꯏ ꯄꯨꯊꯣꯛꯑꯒ ꯌꯨꯝꯗꯒꯤ ꯄꯩꯁꯥ ꯑꯝꯇ ꯂꯧꯗꯕ ꯑꯩꯅ ꯑꯩꯉꯣꯟꯗ ꯁꯨꯝ ꯈꯟꯖꯥꯟꯅꯕꯗꯣꯀꯣ ꯑꯗꯨꯒꯤ ꯋꯥꯔꯤꯗ ꯑꯩꯈꯣꯏ ꯁꯤꯗꯒꯤ ꯇꯧꯔꯒ ꯂꯩꯔꯒꯀꯣ ꯃꯊꯪ ꯃꯊꯪ ꯃꯥꯏ ꯄꯥꯛꯄ ꯃꯌꯥꯝ ꯑꯣꯏꯔꯒ ꯑꯗꯒꯤ ꯄꯩꯁꯥ ꯃꯌꯥꯝ ꯃꯌꯥꯝ ꯇꯥꯟꯕ ꯉꯝꯕ ꯑꯣꯏꯖꯒꯦ ꯍꯣꯏ ꯐꯔꯦ ꯑꯗꯨꯗꯤ ꯑꯩ ꯉꯁꯤꯗꯣ ꯌꯥꯝ ꯋꯥꯔꯦ ꯊꯝꯃꯒꯦꯀꯣ ꯍꯌꯦꯡ ꯑꯃꯨꯛ ꯄꯥꯎ ꯐꯥꯎꯅꯔꯁꯤꯀꯣ
ꯍꯣ ꯍꯣ ꯄꯣꯊꯥꯔ‌ꯣ ꯄꯣꯊꯥꯔ‌ꯣ